ꯍꯜꯂꯣ
ꯇꯕꯔꯣ
ꯍꯣꯏ
ꯀꯩꯗꯧꯔꯤꯅꯣ
ꯀꯩꯁꯨ ꯇꯧꯗꯦꯗ ꯅꯪꯗꯤ ꯍꯧꯖꯤꯛꯗꯤ ꯌꯥꯔꯦ ꯇꯥꯏꯌꯦ ꯇꯥꯏꯌꯦ ꯇꯥꯕ꯭ꯔꯣ
ꯍꯣꯏ ꯍꯣꯏ ꯌꯥꯔꯦ ꯇꯥꯏꯌꯦ ꯇꯥꯏꯌꯦ
ꯀꯩꯗꯧꯔꯤꯅꯣ ꯅꯪꯗꯤ
ꯋꯤꯟꯗꯣ ꯃꯅꯥꯛꯇ ꯐꯝꯃꯒ ꯂꯩꯔꯤ
ꯀꯩꯍꯥꯏꯕ
ꯋꯤꯟꯗꯣ ꯃꯅꯥꯛꯇ ꯐꯝꯃꯒ ꯂꯩꯔꯤꯌꯦ
ꯁꯤꯗꯤ ꯌꯥꯝ ꯅꯨꯡꯉꯥꯏꯀꯣ ꯇꯥꯕ꯭ꯔꯣ ꯅꯨꯡꯁꯤꯠ ꯅꯨꯡꯁꯤꯠꯁꯦ ꯅꯨꯡꯉꯥꯏꯌꯦꯕ ꯉꯁꯤꯒꯤꯁꯦ
ꯑꯁ ꯅꯪꯒꯤ ꯅꯦꯠꯋꯛꯁꯦ ꯈꯔ ꯅꯨꯡꯉꯥꯏꯇꯕ꯭ꯔꯥ ꯑꯩꯒꯤꯔꯥ
ꯅꯪꯒꯤ ꯑꯣꯏꯔꯃꯒꯅꯤ ꯑꯩꯒꯤꯗꯤ ꯋꯥꯏꯐꯥꯏ ꯄꯥꯏꯔꯒ ꯂꯩꯕꯅꯦ
ꯑꯣ ꯑꯩꯁꯨ ꯑꯩꯁꯨ ꯋꯥꯏꯐꯥꯏꯅꯦ
ꯍꯧꯖꯤꯛꯇꯤ ꯇꯥꯔꯦꯀꯣ ꯍꯧꯖꯤꯛꯇꯤ
ꯍꯥꯏ ꯇꯥꯏ
ꯇꯥꯕꯔꯣ
ꯊꯕꯛ ꯆꯠꯀꯦꯔꯁꯤ
ꯆꯠꯂꯣꯏꯗ ꯉꯥꯁꯤꯗꯤ
ꯍꯥꯥ
ꯆꯠꯂꯣꯏ ꯆꯠꯂꯣꯏ
ꯊꯕꯛ ꯆꯠꯀꯦꯔꯣ
ꯆꯠꯂꯣꯏꯕ
ꯅꯨꯡꯉꯥꯏꯅꯦ
ꯇꯥꯕꯔꯣ
ꯇꯥꯏꯌꯦ
ꯆꯥꯛ ꯆꯔꯕꯣ
ꯅꯨꯡꯉꯥꯏꯅꯦ ꯅꯪ ꯊꯕꯛ ꯆꯠꯇ꯭ꯔꯗꯤ
ꯅꯨꯡꯉꯥꯏ ꯍꯣꯏ ꯆꯛ ꯆꯥꯔꯕꯣ
ꯑ ꯆꯥꯗ꯭ꯔꯤ
ꯆꯥꯗꯤꯌꯦ ꯀꯩ ꯍꯤꯟꯖꯥꯡ ꯊꯣꯡꯉꯥꯒꯦ
ꯆꯥꯗꯔꯤ ꯆꯥꯗꯔꯤ ꯍꯣꯏ ꯑꯩ ꯑꯥ ꯀꯩꯅꯣꯅꯦ ꯑꯩ ꯆꯠꯂꯤꯌꯦ ꯑꯩꯗꯤ ꯏꯟꯇꯔꯟ ꯆꯠꯂꯤꯌꯦ
ꯑꯣ ꯑꯣ
ꯈꯪꯗꯦ ꯑꯩ ꯍꯤꯟꯖꯥꯡ ꯊꯣꯡꯗꯦ ꯑꯩꯅ
ꯀꯅꯥꯅ ꯊꯣꯡꯕ꯭ꯔꯥ
ꯎꯝ ꯑꯩ ꯏꯃꯥꯅ ꯊꯣꯡꯕꯅꯦ ꯑꯩ ꯌꯨꯝꯗ ꯅꯠꯇꯦꯕ
ꯑꯣ ꯌꯥꯝ ꯊꯦꯡꯉꯦ ꯆꯥꯗꯤ ꯊꯛ
ꯅꯣꯏ ꯉꯁꯤ ꯍꯣꯂꯤꯗꯦ ꯂꯩꯕ꯭ꯔꯣ ꯁꯨꯇꯤ ꯂꯩꯕ꯭ꯔꯣ
ꯏꯃꯥꯟꯅꯕꯤ ꯑꯃꯗꯣ ꯊꯕꯛꯆꯛꯅꯤ ꯍꯥꯏꯕꯀꯣ ꯈꯣꯏ ꯃꯔꯤ
ꯑꯥ ꯇꯝ ꯆꯥꯏ
ꯑꯗꯨꯒꯤ
ꯇꯟ ꯆꯥꯌꯦ ꯇꯟ ꯆꯥꯏꯌꯦ
ꯑꯣ ꯑꯣ ꯑꯣ ꯁꯨꯇꯤꯁꯦ ꯂꯩꯇꯕꯅꯠ ꯂꯩꯇꯦ ꯉꯁꯤꯁꯦ ꯑꯩꯈꯣꯏꯁꯦ
ꯑꯗꯣ ꯅꯪꯗꯤ ꯀꯩꯀꯩ ꯇꯧꯋꯤꯅꯣ ꯍꯟꯗꯛꯀꯥꯟ
ꯀ꯭ꯔꯤꯁꯨ ꯇꯧꯗꯦꯗꯥ ꯅꯪꯗꯤ
ꯊꯕꯛ ꯀꯥ
ꯀꯩꯁꯨ ꯇꯧꯗꯦ
ꯍꯜꯂꯣ
ꯇꯥꯏꯌꯦ ꯇꯥꯏꯌꯦ
ꯇꯕꯔꯣ
ꯇꯥꯗꯔꯣ
ꯇꯥꯕ꯭ꯔꯣ
ꯕꯔꯣ ꯅꯪ ꯇꯥꯗꯔꯣ ꯇꯥꯕ꯭ꯔꯣ
ꯇꯥꯗꯦ ꯅꯈꯣꯟ
ꯀꯩ ꯍꯥꯏꯕꯥ ꯇꯥꯕꯔꯣ
ꯇꯥꯕꯔꯣ
ꯇꯥꯏꯌꯦ ꯇꯥꯏꯌꯦ ꯅꯪꯒꯤ ꯅꯦꯠꯋꯥꯛ ꯅꯨꯉꯥꯏꯇꯥꯕ ꯃꯥꯜꯂꯦ ꯑꯦ ꯇꯥꯌꯦꯕ ꯇꯥꯗ꯭ꯔꯣ ꯑꯩ ꯍꯥꯏꯁꯦ ꯑꯣꯐ